ꯍꯥꯎ ꯀꯩꯗꯧꯔꯤꯒꯦ꯫
ꯍ ꯑꯩ ꯁꯨꯝ ꯀꯩꯅꯣꯝꯃ ꯌꯦꯡꯉꯝꯕꯅꯤ꯫ ꯅꯪꯗꯤ꯫
ꯑꯩꯗꯤ ꯍꯤꯞꯄꯤ ꯍꯤꯞꯃꯟꯗꯅ ꯅꯪꯒꯟꯖꯦ ꯃꯩ ꯍꯧꯗꯣꯔꯕꯅꯦ ꯑꯩꯕꯨꯗꯤ꯫
ꯀꯩꯒꯤꯅꯣ ꯍꯤꯞꯄꯒ ꯁꯨꯝ ꯂꯩꯖꯦ ꯊꯕꯛ ꯀꯩꯗꯧꯔꯒꯦ
ꯀꯔꯤ ꯇꯧꯗꯣꯔꯤꯒꯦ ꯍꯧꯖꯤꯛꯄꯣ ꯐꯤꯕꯨꯗꯤ ꯁꯨꯒꯦ ꯈꯟꯕꯅꯦ ꯉꯔꯥꯡꯗꯒꯤ ꯁꯨꯡꯁꯨ ꯍꯦꯛ ꯁꯨꯗ꯭ꯔꯦ꯫
ꯀꯩꯒꯤꯅꯣ ꯁꯨꯒꯗꯕ ꯈꯣꯠꯀꯗꯕ ꯂꯩꯕꯁꯤꯡꯗꯣ ꯁꯠ ꯁꯠ ꯁꯠ ꯇꯧꯊꯣꯛ ꯌꯥꯗꯔꯣ ꯉꯥꯏꯅꯗꯕꯤꯗ ꯃꯔꯝꯃꯣꯛꯅꯕ꯫
ꯀꯨꯏꯔꯦꯕ ꯃꯤꯔꯦꯝ ꯑꯣꯏꯔꯛꯄꯖꯦ ꯑꯗꯨꯅ ꯏꯁꯥꯖꯦ ꯍꯩꯅꯤꯡꯕ ꯇꯧꯅꯤꯡꯕ ꯄꯣꯛꯇꯔꯦ꯫
ꯑꯗꯨ ꯅꯪꯒꯤ ꯊꯕꯛꯀꯤꯗꯣ ꯀꯌꯥꯝ ꯋꯥꯠꯂꯤꯖꯥꯠꯅꯣ ꯀꯧꯔꯛꯀꯗꯕ꯫
ꯈꯪꯗꯦꯅꯦ ꯑꯁ ꯀꯩꯝꯇ ꯍꯥꯏꯔꯛꯇꯦ ꯍꯥꯏꯕ ꯏꯃꯥꯟꯅꯕꯤꯒꯤꯗꯤ ꯉꯔꯥꯡ ꯉꯍꯥꯟ ꯑꯃ ꯃꯥꯏ ꯅꯨꯄꯥ ꯂꯥꯛꯑꯦ ꯍꯥꯏꯕ ꯏꯃꯥꯟꯅꯕꯤꯗꯣ꯫
ꯑꯥ꯫
ꯑꯗꯨꯗꯣ ꯃꯥꯒꯤꯗꯤ ꯑꯅꯤꯃꯛ ꯐꯪꯒꯔꯦꯕ
ꯑꯣ꯫ ꯃꯥꯒꯤꯅ ꯑꯅꯤꯃꯛꯇꯣ ꯀꯌꯥꯝ ꯀꯨꯏꯔꯒꯦ ꯊꯥꯕ꯫
ꯊꯥꯏꯟꯗꯤ ꯑꯩꯈꯣꯏꯒ ꯆꯞ ꯃꯥꯟꯅꯔꯤꯅꯦꯃꯤ ꯑꯗꯨꯒ ꯑꯃ ꯑꯩꯅ ꯁꯤꯗꯒꯤ ꯊꯕꯛ ꯃꯐꯝ ꯑꯃꯗ ꯆꯦ ꯑꯃ ꯊꯥꯕꯗꯣ ꯃꯥꯒꯤꯗꯤ ꯌꯧ ꯇ꯭ꯔꯤꯕ ꯈꯪꯕ꯭ꯔꯥ ꯃꯥꯒꯤ ꯑꯗꯨꯗꯣ ꯀꯩꯝꯇ ꯊꯥꯗ꯭ꯔꯤꯉꯩꯗꯅꯦꯕ ꯃꯥꯒꯤ ꯀꯩꯅꯣ ꯂꯥꯛꯏꯗꯣ ꯆꯦ ꯂꯥꯛꯏꯗꯣ ꯀꯧꯔꯛꯏꯗꯣ ꯐꯣꯟꯗ
ꯑꯗꯨꯗꯤ ꯅꯣꯏꯒꯤꯁꯨ ꯀꯧꯔꯛꯆꯔꯅꯤ꯫
ꯈꯪꯗꯦꯗ ꯁꯨꯃꯥꯏꯅ ꯀꯌꯥꯝ ꯀꯨꯏꯅ ꯂꯩꯗꯣꯏꯅꯣ ꯊꯥꯒꯤ ꯄꯩꯁꯥꯁꯨ ꯀꯛꯑꯅꯤ ꯁꯤꯗꯤ ꯐꯅꯌꯥꯝ ꯁꯨꯔꯦ ꯍꯞꯇꯥ ꯑꯃ ꯍꯦꯟꯖꯜꯂꯦ ꯀꯩꯅꯣ ꯊꯕꯛ ꯆꯠꯂꯛꯇ꯭ꯔꯤꯖꯦ꯫ ꯀꯨꯟꯗꯤ ꯌꯧꯔꯔꯣꯢ꯫
ꯑꯍ ꯅꯣꯏꯒꯤꯗꯨ ꯀꯧꯔꯛꯄ ꯌꯥꯕ ꯃꯇꯝ ꯅ ꯅꯪ ꯃꯅꯥꯛꯇ ꯍꯦꯛ ꯂꯥꯛꯄ ꯅꯃꯥꯟꯅꯕꯤꯗꯣ ꯃꯥꯏꯁꯨ ꯂꯥꯛꯇ꯭ꯔꯤꯕ ꯅꯠꯇ꯭ꯔꯣ꯫
ꯂꯥꯛꯇꯔꯤ꯫
ꯃꯥꯒ ꯅꯪꯒ ꯆꯞ ꯃꯥꯟꯅꯅ ꯊꯥꯃꯤꯟꯅꯕ ꯅꯠꯇ꯭ꯔꯣ?
ꯊꯥꯗꯤ ꯊꯥꯃꯤꯟꯅꯩꯌꯦ ꯑꯗꯨꯒ ꯃꯥꯒꯤꯗꯤ ꯑꯃꯨꯛ ꯑ ꯃꯌꯦꯛ ꯁꯦꯡꯗꯦꯅ ꯗꯣꯀꯨꯃꯦꯟ ꯑꯃꯗꯣ ꯆꯦꯗꯣ ꯃꯥꯌꯦꯛ ꯁꯦꯡ ꯇꯦꯅ ꯑꯃꯨꯛ ꯍꯜꯂꯒ ꯊꯥꯒꯤꯝꯅꯦꯕ ꯀꯨꯏꯗ꯭ꯔꯤꯕ꯫ ꯑꯩꯒꯤꯗꯤ ꯑ ꯃꯣꯏꯒꯤ ꯃꯐꯝꯗꯨ ꯌꯧꯔꯝꯃꯅꯤꯕ ꯉꯍꯥꯟ ꯊꯥꯒꯤꯕ ꯆꯦꯗꯨꯖꯨ ꯑꯗꯨ ꯕꯥꯎꯕꯗꯣ ꯀ꯭ꯌꯝꯇ ꯍꯥꯏꯔꯛꯇꯦꯅꯦ ꯅꯝꯕꯔ ꯈꯪꯗ꯭ꯔꯕ ꯀꯪꯗꯦ꯫
ꯑꯍ ꯑꯗꯨꯗꯤ ꯍꯥꯏꯖꯔꯑꯅꯤꯁꯦ꯫ ꯀꯩꯁꯨ ꯈꯜꯂꯨꯔꯅꯨ꯫
ꯀꯩ ꯌꯦꯟꯖꯥꯡ ꯆꯥꯔꯒꯦ?
ꯑꯩ ꯌꯦꯟ ꯊꯣꯡꯕ ꯆꯥꯏ ꯌꯦ꯫
ꯅꯪ ꯌꯦꯟ ꯊꯣꯡꯕ ꯍꯩꯔꯕꯣ?
ꯍꯩꯔꯦ꯫
ꯌꯦꯟ ꯀꯃꯥꯏꯟ ꯊꯣꯡꯕ? ꯍꯥꯏꯔꯛꯑꯣ ꯆꯨꯝꯕ꯭ꯔ ꯌꯦꯡꯒꯦ꯫
ꯇꯦꯂꯧ ꯆꯅꯝ ꯑꯗꯒꯤ ꯇꯦꯂꯧ ꯍꯥꯟꯅ ꯉꯧꯔꯅꯤ꯫ ꯃꯔꯣꯏ ꯃꯄꯥꯡ ꯐꯖꯅ ꯉꯧꯔꯀꯥꯟꯗ ꯌꯦꯟ ꯊꯥꯗꯔꯅꯤ ꯌꯦꯟ ꯐꯖꯅ ꯉꯧꯔꯅꯤ ꯃꯍꯤ ꯂꯧꯊꯣꯛꯑꯅꯤ ꯑꯗꯨꯒ ꯊꯨꯝ ꯀꯩꯀꯥ ꯍꯥꯞꯄꯅꯤ꯫
ꯊꯥꯎ ꯍꯥꯞꯇꯕ꯭ꯔꯥ꯫
ꯑꯦ ꯊꯥꯎꯗꯤ ꯈ꯭ꯋꯥꯏ ꯑꯍꯥꯥꯝꯕꯗ꯫ ꯇꯦꯂꯧ ꯉꯧꯕꯗꯨꯗ ꯍꯥꯞꯇꯣꯏꯅꯤ ꯀꯩꯅꯣ꯫
ꯑꯗꯨ ꯅꯪ ꯍꯥꯏꯍꯧꯗ꯭ꯔ
ꯁꯣꯏꯔꯦ ꯍꯥꯏꯍꯧꯗꯕꯒꯤ꯫
ꯑꯗꯨꯒ ꯀꯩꯗꯧꯔꯕ ꯍꯥꯏꯔꯑꯣ ꯃꯛ
ꯑꯗꯨ ꯉꯧꯔꯅꯤ ꯑꯗꯨꯒ ꯊꯨꯝ ꯀꯩꯀꯥ ꯊꯥꯛꯑꯒ ꯐꯖꯅ ꯉꯧꯔ ꯃꯍꯤ ꯀꯪꯉꯀꯥꯟꯗ ꯊꯨꯝ ꯅꯝꯕ꯭ꯔꯥ ꯌꯦꯡꯉꯅꯤ꯫
ꯏꯁꯤꯡꯗꯤ ꯍꯥꯞꯄꯣꯏꯗꯕ꯫
ꯑꯗꯨꯒ ꯏꯁꯤꯡ ꯍꯥꯞꯄꯅꯤ꯫ ꯑꯗꯨꯒ ꯏꯁꯤꯡ ꯀꯪꯉꯀꯥꯟꯗ ꯏꯁꯤꯡ ꯀꯟꯅꯕ ꯐꯨꯠꯂꯅꯤ ꯑꯗꯨꯒ ꯑꯗꯨ ꯂꯣꯏꯕ ꯀꯥꯟꯗ ꯃꯨꯜꯂꯦ꯫
ꯅꯪ ꯃꯊꯟꯗ ꯆꯥꯕ꯭ꯔꯣ ꯀꯅꯥ ꯀꯅꯥ ꯆꯥꯏꯅꯣ꯫
ꯑꯩꯗꯤ ꯏꯊꯟꯗ ꯆꯥꯏꯌꯦ꯫
ꯅꯊꯟꯗ ꯆꯥꯕ ꯍꯥꯎꯕ꯭ꯔꯣ꯫
ꯍꯥꯎꯌꯦ ꯏꯊꯟꯗ ꯆꯥꯕꯁ ꯄꯦꯟꯒꯩ ꯆꯥꯕ ꯌꯥꯏ꯫ ꯃꯤꯒ ꯆꯃꯤꯟꯅꯔ
ꯎꯝ꯫
ꯅꯪꯗꯤ꯫ ꯅꯪꯒꯤ ꯈꯨꯊꯣꯡꯗꯣ ꯑꯃꯨꯛ ꯍꯥꯏꯔꯣ꯫
ꯆꯞ ꯃꯥꯟꯅꯩꯗ ꯑꯗꯨꯃꯥꯏꯅ ꯊꯣꯡꯉꯦ ꯑꯩꯖꯨ꯫
ꯑꯗꯨꯗꯤ ꯌꯦꯟꯒ ꯉꯥꯒ ꯀꯅꯥꯅ ꯍꯦꯟ ꯄꯥꯝꯒꯦ꯫
ꯌꯦꯟꯒ ꯉꯥꯒꯁꯦꯀꯣ ꯍꯧꯖꯤꯛꯇꯤ ꯉꯥꯖꯦ ꯄꯥꯛꯅ ꯆꯥꯗꯝꯅꯤꯅ ꯉꯥ ꯑꯣꯏꯅ ꯆꯥꯅꯤꯡꯉꯦ꯫ ꯌꯦꯟꯗꯤ ꯑꯗꯨꯝ ꯆꯥ ꯂꯩꯔꯦ ꯀꯩꯅꯣꯝꯃ ꯏꯟꯖꯥꯡ ꯊꯣꯡꯅꯤꯉꯥꯏ ꯂꯩꯇ꯭ꯔꯦ ꯌꯦꯟ ꯆꯥꯥꯖꯦ ꯍꯥꯏꯔꯅꯤ ꯀꯩꯅꯣꯝ ꯇꯧꯔꯦ ꯑꯃ ꯇꯧꯔꯦ ꯑꯃ ꯇꯧꯔꯦ꯫ ꯃꯌꯥꯝꯒ ꯆꯥꯛ ꯆꯥꯃꯤꯟꯅꯕ ꯑꯣꯏꯔꯣ ꯑꯇꯣꯞꯄ ꯏꯟꯖꯥꯡꯗꯤ ꯆꯥꯗꯕ ꯌꯥꯎꯅꯕꯅꯤꯅ
ꯑꯗꯤ ꯅꯣꯏꯗꯤ ꯄꯩꯁꯥ ꯌꯥꯝ ꯄꯥꯏꯕ꯫ ꯌꯦꯟꯒ ꯌꯥꯝ ꯆꯥꯏꯅ
ꯌꯦꯟꯗꯨ ꯀꯦꯖꯤ ꯃꯈꯥꯏꯗ ꯂꯨꯄꯥ ꯆꯥꯃ ꯌꯥꯡꯈꯩꯅꯦ꯫ ꯑꯗꯨ ꯆꯥ ꯇꯥꯝꯅꯤ ꯀꯩꯅꯣ꯫
ꯀꯦꯖꯤꯗ ꯂꯨꯄꯥ ꯀꯌꯥ ꯑꯣꯏꯔꯦ꯫
ꯂꯨꯄꯥ ꯆꯅꯤꯒ ꯆꯅꯤꯒ ꯅꯤꯐꯨꯃꯨꯛ ꯑꯣꯏꯕꯅꯦꯕ ꯑꯗꯣ ꯑꯈꯣꯏꯅ ꯍꯦꯟꯅ ꯑꯗꯨꯝ ꯂꯩꯕꯩ ꯋꯥꯅꯦ ꯀꯦ ꯑꯥ ꯀꯩꯅꯣꯗꯣ ꯍꯦꯜꯂꯒ ꯀꯦꯖꯤ ꯃꯈꯥꯏ ꯍꯥꯏꯔꯒ ꯍꯦꯟꯅ ꯂꯧꯕ꯫
ꯋꯥ꯫ ꯉꯁꯤꯗꯤ ꯑꯩꯒꯤ ꯁꯥꯏꯀꯜꯗꯣ ꯊꯧꯕ ꯉꯝꯗꯦ ꯌꯥꯝ ꯂꯨꯝꯃꯦ꯫
ꯅꯪ ꯉꯥꯍꯟꯃꯨꯛ ꯁꯦꯝꯅꯤꯗꯣ ꯁꯦꯝꯃꯕꯣ ꯁꯦꯝꯗ꯭ꯔꯤꯕꯣ꯫
ꯁꯦꯝꯗ꯭ꯔꯤ꯫
ꯑꯩꯅ ꯑꯩꯅ ꯉꯍꯥꯟꯃꯨꯛ ꯍꯥꯏꯈ꯭ꯔꯕ ꯁ꯭ꯋꯥꯏꯗ ꯂꯩꯗꯣ ꯑꯇꯣꯞꯄ ꯑꯃꯗꯒꯤ ꯂꯩꯔꯨꯕꯗꯨꯒ ꯃꯃꯜ ꯃꯥꯟꯅꯗꯦ ꯍꯥꯏꯕꯗꯣ
ꯍꯥꯏꯒꯔ꯭ꯦ ꯑꯃꯨꯀ ꯍꯥꯏꯔꯣ
ꯀꯩꯅꯣꯗꯣ ꯀꯩꯑꯕ ꯅꯨꯃꯤꯠꯂꯩꯗꯣ ꯅꯨꯃꯤꯠꯂꯩꯗꯣ ꯈꯪꯕ꯭ꯔꯥ
ꯈꯪꯉꯤ
ꯂꯩꯗꯣ ꯑꯗꯨꯒꯤ ꯂꯩꯗꯣ ꯑꯇꯣꯞꯄ ꯃꯐꯝ ꯑꯃꯗꯅꯦ ꯑꯈꯣꯏꯅ ꯐꯤꯔꯣꯜ ꯌꯥꯝ ꯍꯣꯡꯉꯦ ꯍꯥꯏꯕ ꯃꯐꯝꯗꯣ ꯑꯗꯨꯗꯗꯤ ꯂꯨꯄꯥ ꯌꯥꯡꯈꯩ ꯄꯤꯍꯧꯋꯦꯕꯀꯣ ꯈꯪꯕ꯭ꯔꯥ
ꯈꯪꯉꯦ
ꯑꯗꯨꯒ ꯑꯈꯣꯏ ꯁ꯭ꯋꯥꯏꯒꯤ ꯀꯩꯊꯦꯜꯗꯣ ꯑꯗꯨꯗꯅ ꯂꯨꯄꯥ ꯅꯤꯐꯨ ꯄꯤ
ꯀꯩꯊꯦꯜꯗꯨ ꯀꯌꯥꯝ ꯂꯥꯞꯀꯦ ꯅꯣꯏꯗꯒꯤ
ꯂꯥꯞꯇꯦꯗ ꯑꯈꯣꯏꯗꯩꯅ ꯑꯈꯣꯏ ꯌꯨꯝꯗꯒꯤꯅꯅꯦ ꯑꯈꯣꯏ ꯌꯨꯝ ꯑꯗꯣꯝꯒꯤ ꯌꯨꯝꯗꯣ ꯈꯪꯕ꯭ꯔꯥ ꯑꯗꯨꯗꯒꯤꯅ ꯑꯗꯨꯗꯒꯤꯅ ꯑꯈꯣꯏꯒꯤ ꯀꯩꯊꯦꯜꯐꯧ ꯆꯠꯄꯗꯣ ꯑꯗꯨꯃꯥꯏꯅ ꯑꯗꯨꯝ ꯑꯣꯏ
ꯑꯗꯗꯤ ꯒꯥꯔꯤ ꯇꯣꯉꯒ ꯆꯠꯂꯦ
ꯇꯣꯡꯗꯤꯌꯦ ꯑꯩꯅ ꯍꯥꯏꯕꯗꯤ ꯑꯩꯈꯣꯏꯒꯤ ꯀꯩꯊꯦꯜ ꯃꯆꯥꯗꯣ ꯍꯥꯏꯕ ꯌꯨꯝꯒꯤ
ꯑꯣ ꯑꯗꯨꯗꯤ ꯌꯥꯝ ꯅꯛꯏꯅ
ꯅꯛꯑꯦ ꯑꯗꯨ ꯉꯔꯥꯡꯅꯦ ꯏꯃꯥꯟꯅꯕꯤꯒ ꯑꯩꯒ ꯁꯨꯝ ꯊꯣꯛꯄꯗꯅꯦ ꯀꯩꯅꯣ ꯑꯥ ꯂꯩ ꯀꯩꯅꯣ ꯃꯆꯨꯗꯣ ꯈꯥꯃꯦꯟ ꯃꯆꯨꯒꯤ ꯂꯩꯗꯣ ꯈꯪꯕ꯭ꯔꯥ
ꯈꯪꯗꯦ
ꯑꯩ ꯍꯣꯔꯦꯟ ꯊꯥꯕꯤꯔꯛꯀꯦꯁꯦ ꯌꯥꯝ ꯐꯖꯩꯌꯦ ꯑꯗꯨꯗꯣ ꯄꯥꯝꯃꯦ
ꯂꯩꯗ ꯉꯥꯎꯔꯕꯣ ꯅꯪ
ꯉꯥꯎꯕ ꯍꯥꯏꯁꯦ ꯈꯪꯗꯦꯗ ꯑꯗꯨꯝ ꯄꯥꯝꯃꯤ
ꯂꯩꯗ ꯊꯧ ꯂꯩꯖꯦ ꯑꯩ ꯌꯥꯝ ꯄꯥꯝꯖꯕ꯭ꯔ
ꯄꯥꯝꯕ ꯍꯥꯏꯁꯦ ꯑꯗꯨꯒꯨꯝꯕ ꯈꯪꯗꯦꯗ ꯈꯪꯗꯦꯅꯦ ꯑꯩꯁꯦ ꯄꯥꯝꯃꯦꯔꯥ ꯄꯥꯝꯗ꯭ꯔꯦꯔ
ꯌꯨꯝ ꯃꯅꯨꯡꯗ ꯊꯝꯕ ꯂꯩꯔꯨ ꯅꯪꯅ ꯌꯥꯝ ꯄꯥꯝꯖꯔꯤꯁꯦ
ꯍꯣꯏ ꯄꯥꯝꯕꯤꯒꯨꯝꯕꯒ ꯌꯨꯝ ꯃꯅꯨꯡꯗ ꯊꯥꯕꯗꯣ
ꯑꯥ
ꯑꯗꯨꯗꯣ ꯐꯖꯗ꯭ꯔꯣ ꯄꯥꯝꯃꯦ
ꯐꯖꯩ
ꯑꯩ ꯍꯌꯦꯡꯋꯥꯏ ꯀꯥꯗꯁꯨ ꯃꯌꯥꯝ ꯊꯝꯅꯤ
ꯑꯗꯨꯁꯤꯡꯗꯨ ꯍꯞꯇꯥ ꯍꯞꯇꯥꯒꯤ ꯈꯔ ꯈꯔ ꯁꯦꯡꯗꯣꯛꯑꯣ
ꯁꯦꯡꯗꯣꯛꯑꯦ ꯁꯤ ꯑꯩꯅ ꯑꯃ ꯃꯅꯨꯡꯗ ꯊꯝꯃꯤ ꯂꯩꯁꯦ ꯈꯝꯕ꯭ꯔꯥ ꯃꯇꯣꯟ ꯃꯇꯣꯟꯖꯦ ꯃꯇꯣꯟ ꯃꯇꯣꯟ ꯖꯤ ꯈꯣꯏꯖꯤꯜꯂꯛꯑꯦꯕꯀꯣ ꯑꯁꯤꯁꯦ ꯂꯧꯊꯣꯛꯑꯣ ꯍꯥꯏꯌꯦ
ꯂꯧꯊꯣꯛꯄꯤꯔꯣ ꯃꯇꯣꯟ ꯃꯇꯣꯟ ꯗꯣ ꯀꯩꯅꯣ ꯈꯣꯏꯖꯤꯜꯂꯛꯄ ꯂꯧꯊꯣꯛꯈ꯭ꯔꯣ ꯀꯩꯅꯣ
ꯂꯧꯊꯣꯛꯏꯅꯦ ꯑꯗꯨ ꯑꯩ ꯀꯥꯇꯤ ꯑꯃ ꯗꯔꯀꯥꯔ ꯑꯣꯏ ꯃꯥꯏꯁꯦ ꯆꯥꯊꯠꯄꯤꯅꯕ
ꯀꯥꯇꯤ ꯑꯃ ꯂꯩꯔꯣ
ꯃꯊꯪꯒꯤ ꯄꯩꯁꯥ ꯐꯪꯉꯀꯥꯟꯗ ꯂꯩꯔꯒꯦ ꯍꯧꯖꯤꯛꯀꯤꯗꯤ ꯈꯨꯠꯅ ꯊꯠꯂꯤ
ꯑꯝ ꯑꯗꯨꯒ ꯏꯁꯤꯡꯗꯤ ꯆꯥꯏꯗ꯭ꯔꯣ
ꯆꯥꯏ ꯉꯔꯥꯡ ꯈꯛꯇꯪ ꯍꯥꯞꯆꯟꯗ ꯉꯥꯏꯔꯤ ꯉꯔꯥꯡ ꯆꯥꯏ
ꯑꯗꯨꯗꯣ ꯅꯪꯒꯤ ꯀꯩꯅꯣꯗꯣ ꯂꯩ ꯊꯝꯐꯝꯗꯣ ꯑꯗꯨꯗꯨꯒꯤ ꯃꯈꯥꯗ ꯏꯁꯤꯡ ꯇꯨꯡꯅꯕ ꯀꯩꯅꯣꯝꯃ ꯊꯝꯔ ꯃꯇ
ꯑꯦ ꯑꯗꯨꯁꯨ ꯂꯩꯔ ꯅꯣꯏꯔ ꯀꯩꯅꯣ
ꯑꯗꯨ ꯑꯣꯏ ꯇꯥꯔꯗꯤ ꯏꯁꯤꯡꯗꯣ ꯑꯃꯨꯛꯈꯛ ꯆꯥꯏꯈ꯭ꯔꯒ
ꯁꯤꯗꯤ ꯁꯤꯗꯤ ꯏꯁꯤꯡ ꯌꯥꯝ ꯀꯟꯅ ꯆꯥꯏꯕ ꯌꯥꯗꯦ ꯁꯤꯒꯨꯝꯕꯗ ꯃꯅꯨꯡꯒꯤꯁꯤꯗꯤ ꯃꯣꯏꯗꯤ ꯑꯗꯨꯝ ꯀꯪꯍꯟꯒ ꯑꯗꯨꯒ ꯍꯞꯇꯥ ꯑꯃꯗ ꯑꯃꯨꯔꯛꯀꯨꯝꯕꯒ ꯆꯥꯏꯕꯤꯕ ꯌꯥꯏꯕ ꯑꯗꯨ ꯏꯁꯤꯡ ꯑꯗꯨꯝ ꯆꯥꯏꯔꯕ ꯑꯗꯨꯝ ꯃꯣꯏ ꯄꯠꯁꯜꯂꯛꯄ ꯅꯠꯇ꯭ꯔꯒꯅ ꯀꯩꯅꯣꯝ ꯇꯧꯋꯦ ꯍꯥꯏ
ꯑꯣ ꯑꯩ ꯈꯪꯗꯕ
ꯑꯗꯨꯗꯤ ꯄꯨꯡꯁꯦ ꯃꯌꯥꯝ ꯍꯦꯟꯗꯣꯛꯑꯦ ꯊꯝꯃꯒꯦ
ꯍꯣꯏ
ꯐꯖꯅ ꯇꯧꯕ